ꯢꯌꯥꯝꯕꯧ
ꯅꯥꯎ
ꯆꯥꯛ ꯆꯥꯔꯕ꯭ꯔꯣ
ꯇꯔꯦ
ꯀꯩ ꯏꯟꯖꯥꯡ ꯆꯥꯔꯒꯦ
ꯃꯥꯏꯔꯦꯟ ꯃꯥꯏꯔꯦꯟ ꯃꯅꯥ ꯅꯪ
ꯕꯦꯛꯒ꯭ꯔꯥꯎꯟ ꯀꯩꯩꯅꯣ ꯇꯧꯋꯤꯅꯦꯍꯦ ꯅꯪꯁꯦ ꯑꯩꯒꯤ ꯈꯣꯟ ꯐꯖꯟꯅ ꯇꯥꯕ꯭ꯔꯥ
ꯇꯥꯏꯌꯦ
ꯑꯣ ꯇꯔꯦ ꯐꯔꯦ
ꯍꯟꯗꯛꯇꯤ ꯊꯕꯛ ꯆꯠꯇ꯭ꯔꯕ꯭ꯔꯣ
ꯑꯩꯈꯣꯏ ꯊꯕꯛꯇꯣ ꯃꯩ ꯂꯩꯇꯦ ꯍꯥꯏꯅ ꯊꯕꯛ ꯆꯠꯇ꯭ꯔꯦ ꯍꯌꯦꯡ ꯆꯠꯀꯗ꯭ꯔ ꯈꯪꯗꯦ ꯍꯌꯦꯡ ꯃꯣꯏ ꯍꯥꯏꯔꯛꯀꯅꯤ ꯁꯄ꯭ꯔꯣꯐꯦꯖꯔꯅ ꯉꯁꯤ ꯊꯕꯛ ꯁꯨ
ꯄꯣꯊꯥꯅꯤꯡꯉꯥꯏ ꯃꯇꯝ ꯄꯤꯔꯦꯅꯦ
ꯀꯩꯗꯧꯔꯤꯅꯣ
ꯑꯣ ꯆꯨꯝꯅ ꯁꯨꯝ ꯁꯦꯁ ꯑꯦꯛꯖꯝ ꯂꯩꯕꯒꯤ ꯑꯩ ꯕꯣꯜ ꯌꯦꯒꯗ꯭ꯔ ꯑꯣ ꯍꯣꯏ ꯄꯥꯒꯦ ꯇꯧꯔꯤꯅꯦ ꯍꯩꯇꯦꯗ ꯀꯥꯏꯗꯒꯤ ꯍꯩꯇꯕꯩꯅꯦ ꯄꯔꯥ ꯄꯥꯒꯦ ꯇꯧꯔꯤꯁꯦ ꯍꯩꯔꯗꯤ ꯄꯥꯔꯔꯣꯢ ꯌꯦꯡ ꯌꯦꯡꯁꯨ ꯌꯦꯡꯅꯤꯡꯕ ꯇꯨꯝꯁꯨ ꯇꯨꯝꯅꯤꯡꯕ ꯑꯗꯨꯅ
ꯂꯩꯔꯤꯛꯇꯤ ꯀꯃꯥꯏ
ꯄꯥꯔꯔꯣꯏ ꯑꯗꯨꯁꯨ ꯑꯗꯨꯝ ꯇꯨꯝꯃꯅꯤ ꯇꯨꯝꯅꯤꯡꯉꯗꯤ
ꯍꯌꯦꯡ ꯀꯣꯂꯦꯖ ꯀ ꯍꯌꯦꯡ ꯀꯣꯂꯦꯖꯇ
ꯑꯁ ꯑꯗꯨꯑꯣꯢꯔꯁꯨ ꯍꯌꯦꯡꯗꯤ ꯉꯟꯅ ꯍꯧꯒꯠꯇ꯭ꯔꯗꯤ ꯌꯥꯔꯣꯏ ꯊꯕꯛ ꯁꯨꯕ ꯁꯤꯡꯁꯨ ꯆꯥꯛ ꯄꯤꯖꯒꯅꯤ ꯍꯥꯏ
ꯅꯠꯇꯦ ꯑꯌꯨꯛ ꯆꯥꯒꯗꯕꯅꯦ ꯍꯌꯦꯡꯁꯦ ꯑꯌꯨꯛ ꯀꯩꯅꯣ ꯑꯌꯨꯛ ꯉꯟꯇꯥ ꯂꯥꯛꯀꯅꯤ ꯃꯣꯏ ꯊꯕꯛ ꯁꯨꯕ
ꯑꯁ
ꯑꯩ ꯁꯨꯅꯦ ꯑꯗꯨꯒꯤꯅꯦ ꯎꯝꯍꯨ ꯈꯪꯗꯦ ꯑꯗꯨꯕꯨꯗꯤ ꯑꯁ ꯑꯌꯨꯛꯇ ꯆꯠꯂꯗꯤ ꯀꯩꯅꯣ ꯇꯧ ꯂꯩꯔꯝꯃꯣꯏꯗ ꯃ ꯃꯄꯨꯝ ꯑꯣꯏꯅ ꯑꯗꯨꯝ ꯂꯧꯗꯕ ꯃꯥꯜꯂꯦ ꯃꯥꯂꯦ
ꯑꯗꯨꯝ ꯃꯥꯢꯅ ꯀꯅꯥ ꯁꯦꯝꯗꯣꯢꯅꯣ
ꯅꯪ ꯁꯦꯝꯗꯨꯅꯦ ꯀꯩꯅꯣ ꯈꯪꯗ꯭ꯔꯦ ꯑꯗꯨ ꯑꯣꯏꯔꯗꯤ ꯎꯝ ꯑꯩ ꯁꯦꯝꯃꯗꯤ ꯆꯥꯕ ꯎꯝ ꯍꯥꯎꯔꯅꯤ ꯆꯥꯕ ꯌꯥꯔꯅꯤ
ꯌꯥꯅꯤꯅ ꯅꯪ ꯍꯩꯕꯅꯤ ꯀꯩꯅꯣ ꯅꯪꯁꯦ ꯇꯧꯕ ꯉꯝꯕ ꯃꯤ ꯍꯥꯏꯔꯅꯤ
ꯃꯥꯅꯤ ꯃꯥꯅꯤ ꯌꯥꯝ ꯇꯧꯕ ꯉꯝꯕ ꯃꯤꯅꯦ ꯑꯩꯁꯦ ꯌꯥꯝ ꯍꯩꯌꯦꯕꯀꯣ ꯌꯥꯝ ꯀꯩ ꯍꯥꯏꯅꯤ ꯇꯦꯂꯦꯟꯇꯦꯠ ꯑꯣꯏꯕ ꯃꯤꯁꯛ ꯑꯃꯅꯤ ꯑꯩꯁꯦ ꯑꯩ ꯏꯁꯥꯅ ꯈꯪꯉꯤ
ꯋꯥ ꯑꯗꯨꯒ ꯉꯥꯅꯨ ꯁꯦꯝꯅꯤꯡꯉꯥꯏ ꯀꯤꯕ꯭ꯔ
ꯍꯣꯏ ꯀꯤꯕ ꯍꯥꯏꯗꯤ ꯑꯦꯛꯁꯄꯥꯔꯠ ꯑꯣꯏꯃꯟꯕꯒꯤꯀꯣ ꯅꯣꯏ ꯑꯃꯨꯛ ꯏꯀꯥꯏꯒꯗ꯭ꯔꯥ ꯈꯟꯕ
ꯀꯩꯗꯩꯅꯣ ꯑꯩꯅ
ꯑꯁ
ꯂꯀꯅꯣ
ꯇꯨꯝ ꯅꯤꯡꯕꯅ ꯁꯤꯗꯧꯔꯦ ꯑꯩ
ꯑꯁ ꯕꯣꯜ ꯃꯇꯝ ꯌꯧꯔꯛꯑꯗꯤ ꯐꯥꯗꯣꯅꯦ ꯁꯨꯃꯥꯏ ꯍꯤꯞ ꯂꯩꯑꯗꯤ ꯍꯣꯔꯦꯟ ꯇꯨꯝꯕ ꯌꯥꯒꯅꯤ ꯍꯨꯝ
ꯍꯥ ꯍꯥ ꯇꯔꯥ ꯃꯈꯥꯏ ꯍꯥꯏꯔꯤꯅꯦ ꯇꯔꯥ ꯃꯈꯥꯏ ꯍꯧꯔꯦ ꯑꯗꯨꯒ ꯂꯣꯢ ꯂꯣꯏꯁꯤꯟꯕꯗꯗꯤ ꯥ ꯇꯔꯥꯅꯤꯃꯠ ꯇꯔꯥꯅꯤꯊꯣꯏ ꯇꯔꯥꯅꯤꯊꯣꯢ ꯃꯈꯥꯏ ꯑꯗꯨ ꯑꯗꯨꯝ ꯇꯥꯔꯅꯦꯕ ꯕꯥꯔꯣ ꯃꯈꯥꯏ ꯑꯗꯨꯝ ꯇꯅꯦ ꯑꯗꯨꯢ ꯑꯁ
ꯀꯞ ꯃꯇꯝꯗ ꯈꯛꯇꯅꯤ ꯀꯩꯅꯣꯅꯦ ꯌꯦꯡ ꯂꯣꯏꯔꯦ ꯑꯩꯈꯣꯏ ꯖꯄꯟ ꯁꯅꯥꯔꯦꯅꯦ
ꯈꯪꯗꯦ ꯌꯦꯡꯅꯤꯡꯒꯗꯤ ꯑꯃꯨꯛ ꯑꯦ ꯌꯦꯡꯕ ꯆꯠꯀꯅꯤ ꯌꯦꯡꯅꯤꯡꯗꯗꯤ ꯑꯗꯨꯝ ꯇꯣꯛꯀꯅꯤ ꯌꯦꯡꯉꯣꯏ ꯁꯨꯔꯨꯛꯄꯨꯗꯤ ꯇꯨꯝꯕꯅꯁꯨ ꯑꯃꯨꯛ ꯐꯕ ꯈꯪꯗꯦ ꯅꯣꯏ ꯌꯦꯡꯕ ꯈꯩꯅ ꯑꯃꯨꯛ ꯀꯩꯅꯣ ꯎꯝ ꯂꯥꯡꯉꯛꯑꯗꯤ
ꯑꯃꯨꯛ ꯂꯩꯕ ꯅꯨꯡꯉꯥꯏꯇꯕꯗꯣ
ꯃꯣꯏ ꯇꯦꯟ ꯇꯥꯔꯛꯄ ꯗꯥꯢ ꯍꯥꯡꯅꯤ ꯍꯥ
ꯑꯗꯨꯅꯦ ꯌꯦꯡꯍꯧꯗꯕꯒꯤ ꯑꯁ ꯑꯁ ꯋꯥꯈ ꯊꯋꯥꯏ ꯅꯨꯡꯉꯥꯏꯇꯕꯗꯣ
ꯆꯟꯁꯦ ꯋꯥ ꯉꯥꯡꯕꯒ ꯁꯦ ꯌꯥꯝ ꯍꯩꯈꯔꯦꯅꯦ
ꯀꯥ ꯗꯒꯤ ꯍꯩꯔꯤꯕ
ꯑꯉꯥꯡ ꯑꯣꯏꯔꯤꯉꯩꯗꯗꯤ
ꯍꯥꯥ
ꯀꯔꯤꯉꯩꯗ ꯅꯪ ꯃꯤꯡ ꯑꯃ ꯊꯣꯟꯕꯤ ꯍꯥꯏꯕ ꯅꯠꯇ꯭ꯔꯣꯅꯦ ꯅꯕꯣꯛꯅ
ꯃꯤꯡ ꯌꯥꯝꯃꯟꯗꯅ ꯈꯪꯗ꯭ꯔꯦ ꯇꯝꯕ ꯃꯤꯡꯅꯣ ꯑ ꯑꯕꯣꯛꯅꯗꯤ ꯊꯣꯟꯗꯦꯗ
ꯈꯪꯗꯦ ꯑꯄ꯭ꯔꯦꯜ ꯂꯣ ꯍꯥꯏꯕꯔ ꯀꯦꯅꯣ
ꯑꯣ ꯑꯣ ꯑꯣ
ꯈꯪꯕꯔ
ꯑꯗꯨꯗꯤ ꯑꯩꯈꯣꯏ ꯃꯃꯣꯅ
ꯑꯗꯨꯒꯤ ꯃꯤꯡꯗꯣ ꯃꯥꯟꯂꯒ ꯑꯣꯢꯔꯝꯅꯤ ꯍꯟꯗꯛ ꯋꯥ ꯉꯥꯡꯕ ꯍꯩꯗꯣ
ꯎꯝ ꯑꯗꯨꯒ ꯌꯥ ꯌꯥꯝ ꯆꯥꯟꯅꯕ
ꯆꯥꯟꯅꯕ ꯌꯥꯝ ꯆꯥꯟꯅꯕ
ꯎꯝ ꯆꯥꯅꯔꯅꯤ ꯆꯅꯔꯅꯤ
ꯍꯌꯦꯡ ꯑꯩꯉꯣꯟꯗ ꯉꯥꯅꯨ ꯂꯧꯔꯒ ꯑꯃꯨꯛ ꯁꯦꯝꯃꯨ ꯈꯣꯠꯂꯨ ꯍꯥꯏꯔꯗꯤ ꯑꯩꯕꯨ ꯐꯔꯛ ꯌꯥꯝ ꯇꯥꯔꯦꯅꯦ ꯑꯗꯨꯗꯤ ꯏꯚꯅꯤꯡ ꯑꯣꯏꯅ ꯆꯠꯁꯤꯔꯥ
ꯑꯗꯨꯅ ꯐꯔꯅꯤ ꯑꯗꯨꯃꯥꯏꯅ ꯇꯧꯔꯣ ꯍꯣꯏ
ꯑꯗꯨꯃꯥꯏꯅ ꯇꯧꯅꯤꯡꯉꯥꯏ ꯉꯔꯥꯡ ꯅꯍꯥꯟ ꯅꯍꯥꯟꯗꯨꯅꯦ ꯉꯔꯥꯡꯅꯦ ꯉꯁꯤꯅꯦ ꯏꯁꯤꯡ ꯄꯤꯗꯕꯒꯤꯀꯣ ꯎꯝ ꯀꯩꯅꯣꯒꯤ ꯑꯌꯨꯛꯇꯗꯤ ꯒꯥꯔꯤ ꯌꯥꯝꯒꯗꯧ ꯃꯥꯟꯕ
ꯎꯝ
ꯑꯗꯨ ꯑꯣꯏꯕꯒꯤ ꯃꯣꯔꯅꯤꯡ ꯏꯚꯤꯅꯤꯡ ꯁꯤꯐꯇꯣ ꯑꯦꯛꯆꯦꯟꯖ ꯇꯧꯁꯦ ꯍꯥꯏꯔ ꯈꯜꯂꯝꯕꯅꯦ ꯑꯦꯛꯆꯦꯟꯖ ꯇꯧꯒꯟꯗꯕ ꯍꯥꯏꯇꯥꯔꯦ ꯑꯗꯨꯒꯤ ꯍꯣꯔꯦꯟ ꯍꯥꯏꯒꯦ ꯍꯥꯢꯌꯣ ꯑꯃꯨꯛ ꯌꯦꯡꯒꯦ ꯏꯃꯥꯟꯅꯕ ꯑꯃꯅꯀꯣ ꯍꯥꯏꯔꯒ ꯌꯥꯔꯗꯤ ꯌꯥ
ꯌꯥꯔꯛ ꯀꯅꯤ
ꯌꯥꯗ꯭ꯔꯒꯅ ꯀꯩꯗꯧꯔꯨꯅꯤ
ꯅꯦꯜꯖꯗꯅ ꯊꯕꯛ ꯔꯤꯖꯥꯏꯟ ꯇꯧꯊꯣꯛꯑꯣ
ꯅꯪ ꯂꯩꯥꯔꯤꯁꯤꯗꯤ
ꯃꯥꯅꯦ ꯑꯩ ꯂꯩꯔꯤꯁꯤꯗꯤ ꯀꯩꯒꯤ ꯋꯥꯈꯜ ꯋꯥꯗꯣꯏꯅꯣ ꯑꯩ ꯂꯩꯔꯤꯁꯤꯗꯤ ꯑꯁ ꯑꯩ ꯇꯣ ꯂꯣꯞꯀꯁꯦ ꯆꯥꯎꯅ ꯆꯥꯎꯅ ꯆꯥꯔꯤꯝꯅꯤ ꯅꯪ ꯊꯋꯥꯏ ꯅꯨꯡꯉꯥꯏꯇꯕ ꯇꯧꯒꯅꯨ ꯀꯌꯥ ꯗꯔꯀꯥꯔ ꯂꯩꯒꯦꯁꯦꯁ ꯍꯥꯏꯔꯛꯑꯣ
ꯄꯩꯁꯥꯂꯩꯇꯕ ꯅꯪꯃꯛꯅ ꯄꯩꯁꯥ ꯂꯩ ꯇꯅ ꯃꯔꯝ ꯑꯣꯏꯔꯒ ꯋꯥꯔꯦꯅꯦꯍꯦ ꯑꯁ ꯄꯩꯁꯥꯁꯤꯡꯁꯨ ꯄꯤꯊꯣꯛ ꯄꯤꯊꯣꯛ ꯄꯤꯊꯣꯛꯅꯤꯉꯥꯏ ꯈꯛꯇ ꯑꯁ ꯈꯪꯗ꯭ꯔꯦꯗ ꯑꯁ ꯉꯥꯏꯈꯣꯅꯦ ꯑꯗꯣ ꯑꯩ ꯑꯌꯨꯛ ꯈꯪꯗ꯭ꯔꯤꯅꯦ ꯑꯁ ꯍꯌꯦꯡ ꯏꯃꯥ ꯏꯃꯉꯣꯟꯗ ꯍꯥꯏꯁꯤꯔ ꯈꯪꯗ ꯎꯝ ꯉꯥꯅꯨꯗꯣ ꯂꯧꯔꯦꯗꯅ ꯃꯣꯏꯗꯣ ꯍꯦꯟꯃꯟꯅꯤꯉꯥꯏ
ꯈꯪꯗꯦ ꯅꯕꯥꯅꯤ ꯅꯕꯥꯅꯤ ꯆꯠꯀꯗꯕ ꯃꯅꯤꯅ ꯅꯕꯅꯤ ꯅꯕꯅꯤꯅ ꯐꯅꯕ ꯑꯗꯨꯝ ꯇꯧ
ꯀꯈꯠꯂꯁꯦ ꯑꯗꯨꯒ ꯀꯛꯄ ꯈꯣꯠꯄ ꯇꯧ ꯃꯤ ꯀꯅꯥꯝ ꯑ ꯀꯩꯅꯣꯒꯤ ꯑꯗꯨꯝ ꯆꯨꯝꯒ ꯃ ꯀꯨꯏꯅꯦ ꯃꯣꯏꯅꯤ ꯁꯀꯨꯜ ꯆꯠꯀꯗ꯭ꯔꯥ ꯁꯨꯇꯤ
ꯆꯠꯂꯣꯏꯌꯦ ꯆꯠꯂꯣꯏ
ꯃꯣꯏꯅꯤ ꯆꯠꯂꯨ ꯍꯥꯏꯕꯗꯤ ꯍꯦꯔꯦ ꯐꯠ ꯐꯠ ꯐꯠ ꯉꯥꯛꯇꯪꯒꯤꯗꯤ ꯌꯦꯜ ꯂꯧꯅꯤꯉꯥꯗꯤ ꯊꯣꯛꯄ ꯌꯥꯏꯗꯅꯀꯣ ꯍꯌꯦꯡ ꯏꯁꯤꯡ ꯃꯊꯧ ꯌꯥꯝ ꯆꯤꯟꯗꯧ ꯃꯥꯜꯂꯤꯅꯦ
ꯑꯗꯨ ꯅꯣꯏꯒꯤꯗꯣ ꯌꯥꯔꯦ ꯍꯥꯏꯕ꯭ꯔꯣ
ꯎꯝ ꯉꯔꯥꯡ ꯅꯍꯥꯟꯗ ꯃꯩ ꯂꯥꯛꯇꯕꯅꯤꯅ ꯉꯁꯤ ꯃꯩ ꯂꯥꯛꯍꯧꯋꯦꯕ ꯌꯥꯗ꯭ꯔꯗꯤ ꯈꯪꯗ꯭ꯔꯦ ꯑꯗꯣ ꯏꯁꯤꯡ ꯆꯤꯡꯈꯠꯄ ꯈꯣꯠꯄꯗꯤ ꯇꯧꯔꯝꯅꯤ ꯃꯣꯏ ꯉꯁꯤ
ꯎꯝ
ꯑꯗꯩ ꯏꯁꯤꯡ ꯆꯤꯡꯈꯠꯂꯗꯤ ꯌꯥꯔꯝꯒꯅꯤꯕ ꯍ
ꯑꯃꯨꯛ ꯀ ꯌꯥꯗ꯭ꯔꯗꯤ ꯐꯅꯤꯗ
ꯑꯝ ꯗꯤꯂꯔꯁꯤꯡꯗꯣ
ꯎꯝ ꯗꯤꯂꯔꯁꯤꯡ ꯗꯤꯂꯔꯅꯤ ꯀꯩꯗꯧꯔꯒꯦ
ꯗꯤꯂꯔꯁꯤꯡ ꯌꯥꯝ ꯂꯥꯛꯑꯗꯤ ꯊꯐꯗꯤ ꯌꯥꯝ ꯆꯤꯟꯕꯅꯦꯕ
ꯎꯝ
ꯑꯝ ꯀꯩꯁꯨ ꯅꯠꯇꯦꯗ ꯑꯩꯗꯤ ꯊꯕꯛ ꯊꯕꯛ ꯃꯔꯛꯇ ꯑꯩꯗꯤ ꯑꯗꯨꯝ ꯆꯠꯂꯤꯗꯅ
ꯎꯝ
ꯑꯗꯨꯒꯤ ꯑꯁ ꯑꯩꯕꯨꯗꯤ ꯑꯩꯗꯤ ꯋꯥꯊꯤ ꯑꯗꯨꯝ ꯁꯥꯥꯔꯕꯅꯤꯅꯦ
ꯍꯝ
ꯎꯝ ꯉꯁꯤꯁꯨ ꯆꯞꯃꯥꯟꯗꯅ ꯈꯪꯗ꯭ꯔꯦ
ꯆꯪꯗ꯭ꯔꯦ ꯍꯥꯏꯌꯨ ꯑꯃꯨꯛ
ꯎꯝ ꯆꯠꯄꯤꯗ꯭ꯔꯁꯨ ꯅꯨꯡꯉꯥꯏꯇꯕ ꯆꯠꯂꯒꯅ ꯑꯃꯨꯛ ꯑꯃꯔꯣꯝꯗ ꯋꯥꯊꯤ ꯆꯥꯕ ꯑꯁ ꯉꯁꯤ ꯕꯣꯜ ꯌꯦꯡꯒꯗꯧꯕꯣ ꯃ
ꯊꯥꯏꯂꯦꯟ ꯀꯩꯅꯣꯒꯤ ꯃꯁꯥꯁꯇꯣ ꯌꯥꯝ ꯄꯥꯝꯃꯦ ꯍꯧꯖꯤꯛ ꯑꯩ
ꯑꯁ ꯉꯁꯤ ꯕꯣꯜ ꯕꯣꯜ ꯌꯦꯡꯉꯁꯨ ꯂꯣꯏꯐꯧ ꯌꯦꯡꯕ ꯉꯝꯒꯗꯧ ꯃꯥꯗꯤ ꯑꯁ ꯋꯥꯏꯌꯦꯗ ꯀꯩꯅꯣ ꯈꯪꯗꯦ ꯉꯁꯥꯏ ꯁꯥꯟꯅꯕꯩꯔꯥ ꯏꯁꯥ ꯌꯥꯝ ꯋꯥꯌꯦꯅꯦ ꯇꯨꯝꯅꯤꯡꯕ ꯍꯧꯔꯛꯑꯅꯦ ꯁꯋꯥ ꯍꯤꯞꯄ ꯂꯩꯔꯒꯥ
ꯎꯝ ꯀꯣꯛ ꯆꯤꯛꯄꯅ ꯌꯥꯗꯦ ꯑꯩꯁꯦ ꯍꯟꯗꯛ ꯀꯣꯛ ꯆꯤꯛꯄ ꯍꯥꯏꯕꯨ ꯀꯣꯛ ꯃꯄꯥꯒꯅꯤ ꯑꯗꯨꯅ ꯁꯤ ꯃꯤꯠꯀꯤ ꯀꯩꯅꯣꯝ ꯃꯊꯛ ꯁꯔꯨ ꯀꯩꯅꯣ ꯑꯃ ꯂꯩꯕꯗꯣ ꯍꯥꯏꯗꯤ ꯑꯩꯈꯣꯏ ꯃꯤꯠ ꯃꯤꯠ ꯊꯨꯞꯆꯟꯕꯒꯤ ꯑꯃ ꯂꯩꯕꯗꯣ ꯑꯗꯨꯗꯨ ꯑꯗꯨꯗ ꯑꯣꯏꯅ ꯅꯥꯕ
ꯃꯤꯊꯨꯞ ꯌꯥꯝꯃꯕꯒꯤꯔꯣ ꯃꯤꯊꯨꯞ ꯆꯥꯎꯃꯥꯟꯕꯒꯤꯔꯣ
ꯎꯝ ꯑꯗꯨꯒꯤꯔ ꯈꯪꯗꯦ
ꯀꯌꯥꯝ ꯃꯨꯛꯀꯧꯏ ꯁꯅꯥꯔꯤꯔꯥ ꯁꯤ ꯑꯋꯥꯔꯤꯁꯦ
ꯑꯗꯨꯃꯥꯢꯅ ꯍꯥꯏꯒꯅꯣ
ꯄꯨꯡ ꯇꯔꯥ ꯇꯥꯕ ꯉꯥꯏꯕ ꯋꯥꯔꯦ ꯄꯨꯡ ꯇꯔꯥ ꯃꯈꯥꯢ ꯕꯣꯜ ꯌꯦꯡꯔ ꯐꯠ ꯐꯠ ꯐꯠ